ꯇꯥꯕ꯭ꯔꯣ
ꯇꯥꯔꯕ
ꯇꯥꯏꯑꯦ ꯇꯥꯏꯌꯦ ꯅꯨꯡ ꯇꯥꯎꯔ ꯉꯥꯡꯏꯁꯦ
ꯇꯥꯏ ꯇꯥꯏ ꯈꯔ ꯀꯟꯅ ꯉꯥꯡꯉꯛꯑꯣ
ꯉꯥꯡꯉꯛꯀꯦ ꯀꯟꯅ ꯀꯟꯅ ꯌꯦ ꯑꯨ ꯑꯍ
ꯀꯟꯅ ꯉꯥꯡꯉꯑꯀꯦ ꯀꯟꯅ ꯉꯥꯡ ꯃꯅ ꯃꯤꯅ ꯇꯥꯕ ꯅꯨꯡꯉꯥꯏꯕꯅꯦ
ꯍꯣꯏ ꯀꯟꯅ ꯉꯥꯡꯉꯛꯀꯦ ꯍꯥꯏꯔꯤꯖꯤꯗꯤ ꯑꯗꯨꯅꯕꯨ
ꯉꯥꯡꯉꯛ ꯑꯣ ꯑꯣ
ꯑꯗꯨꯗꯤ ꯑꯃ ꯑꯍꯤꯡ ꯂꯦꯛꯄꯩꯗꯣ
ꯑꯥꯎ
ꯑꯗꯨꯗꯤ ꯑꯩꯈꯣꯏꯁꯦ ꯑ ꯎꯝ ꯄꯩꯁꯥꯁꯦ ꯁꯦ ꯕꯔꯥꯒ ꯀꯩꯀ ꯄꯥꯔꯒꯗꯤ ꯑꯗꯨꯝ ꯋꯁꯤꯡ ꯑꯃꯒꯤ ꯃꯅꯨꯡ ꯗꯗꯤ ꯆꯪꯗꯤ ꯆꯪꯒꯅꯤꯅꯦ
ꯚꯔꯥ ꯍꯥꯏꯕꯨ ꯑꯆꯧꯕꯒꯤ ꯄ꯭ꯂꯥꯟ ꯂꯣ
ꯑꯥ ꯅꯠꯇꯦꯍꯦ ꯑꯆꯧꯕꯅ ꯀꯅꯥ ꯀꯔꯥꯏꯗꯒꯤ ꯆꯠꯂ ꯑꯥꯗ
ꯑꯗꯨꯅꯦ
ꯏꯐꯤ ꯌꯨ ꯕꯁꯇ ꯌꯥꯎꯈ꯭ꯔꯖꯦ
ꯌꯥꯏ ꯍꯦ ꯍꯦ ꯍꯦ ꯍꯦ ꯍꯦ ꯍꯦ ꯍꯦ ꯍꯦ ꯍꯦ ꯌꯥꯏꯌꯦ ꯎꯝ
ꯅꯣꯡ ꯍꯩꯗꯔꯛꯑꯦ
ꯑꯌꯣꯒ ꯃꯅꯨꯡ ꯆꯪꯕꯗꯨꯅ ꯀꯃꯥꯏꯅ ꯇꯧꯕ
ꯑ ꯃꯅꯨꯡ ꯆꯪꯕꯩꯗꯨꯅ ꯑꯃꯨꯛ ꯀꯩꯅꯣꯗ ꯇꯧꯔꯛꯒ ꯌꯥꯅꯤ
ꯀꯩꯗꯧꯔꯕ
ꯑꯗꯨꯝ ꯑ ꯒꯥꯔꯤ ꯑꯝꯗ ꯍꯥꯏꯔꯁꯦ ꯑꯁꯥꯏꯕꯧ ꯊꯤꯟꯖꯤꯟꯕꯤꯌꯣꯅ ꯍꯥꯏꯕ ꯑꯗꯨꯝ ꯌꯥ ꯈꯔ ꯍꯦꯟꯅ ꯄꯤꯒꯦꯅ ꯍꯥꯏꯔꯒ ꯑꯗꯨꯗꯤ ꯉꯥꯏꯈꯣ ꯑꯩꯈꯣꯏꯗ ꯃꯤ ꯌꯥꯝꯕꯅꯤꯅ ꯃꯣꯏ ꯒꯥꯔꯤ ꯃꯆꯥ ꯆꯠꯁꯦ ꯈꯣꯠꯁꯦ ꯍꯥꯏꯔꯛꯑꯁꯨ
ꯎꯝ ꯍꯥꯏꯔꯛꯀꯅꯤꯌꯦ ꯃꯧꯏꯗꯤ
ꯎꯝ
ꯃꯣꯏ ꯃꯤꯌꯥꯥꯏꯗꯣ ꯄꯥꯔꯛꯎꯅꯦ ꯍꯥꯏꯐꯦꯠ ꯂꯣꯏ ꯌꯥꯎꯔꯛꯀꯗ꯭ꯔꯣ ꯍꯩꯅꯗꯦꯕꯣ ꯑꯩ
ꯂꯣꯏꯅ ꯍꯥꯏꯁꯦ ꯂꯣꯏꯅꯗꯤ ꯌꯥꯎꯗꯨ ꯃꯥꯟꯗꯦ ꯈꯔꯅꯦ ꯃꯣꯏꯁꯨ ꯀꯩꯁꯨ ꯂꯣꯏꯅ ꯌꯥꯎꯗꯕ ꯃꯤ ꯌꯥꯎꯗꯦꯕ
ꯐꯩꯌꯦ ꯑꯃꯗꯨ ꯌꯥꯎꯗ꯭ꯔꯒ
ꯑ ꯌꯥꯎꯗꯨꯅꯤ ꯀꯩꯅꯣ ꯑꯅꯤꯗꯨꯗꯤ ꯁꯣꯏꯗꯕꯤꯅꯤ
ꯅꯠꯇꯦ ꯍꯦ ꯑꯩꯅ ꯍꯥꯏ ꯃꯤꯁꯦ ꯈꯪꯗ꯭ꯔꯣ
ꯑꯥ ꯌꯥꯎꯗꯣꯏ ꯑꯣꯏꯔꯝꯅꯤ ꯌꯥꯎꯗꯣꯏ ꯃꯥꯜꯂꯦ ꯃꯥꯗꯤ ꯀꯩꯅꯣ ꯃꯥꯗꯤ ꯌꯥꯎꯗꯣꯏꯑꯣꯏꯔꯝꯅꯤ ꯑꯃꯗꯤ ꯀꯩꯅꯣꯅꯤꯅ ꯑꯗꯣ ꯌꯥꯔꯦ ꯁꯤ ꯋꯥꯔꯤꯁꯤ ꯇꯣꯛꯁꯦ ꯑꯗꯣ ꯁꯤ ꯋꯥꯔꯤꯁꯦ ꯇꯣꯛꯁꯦ
ꯑꯗꯨ ꯁꯤ ꯋꯥꯔꯤ ꯇꯣꯛꯁꯤꯁꯦ ꯌꯥꯔꯦ
ꯍꯥꯏꯔꯛꯑꯣ
ꯅꯪ ꯏꯟꯖꯥꯡ ꯊꯥꯎ ꯉꯧꯔꯕꯣ
ꯉꯧꯔꯦ
ꯎꯝ ꯐꯖꯅ ꯀꯩ ꯉꯥ ꯀꯩ ꯉꯥ ꯊꯥꯛ ꯀꯩꯅꯣ
ꯎꯝ ꯍꯨꯝ
ꯊꯥꯛꯑꯣꯏ ꯑꯝꯇ ꯎꯝ ꯅꯪ ꯉꯁꯤꯒꯤ ꯀꯩꯅꯣ ꯆꯠꯄꯁꯦ ꯅꯨꯡꯉꯥꯏꯕ꯭ꯔꯥ
ꯑꯗꯨꯝ ꯍ ꯈꯪꯗꯦꯗ ꯅꯨꯡꯉꯥꯏꯔ ꯅꯨꯡꯉꯥꯏꯇ꯭ꯔꯤꯔꯒ
ꯑꯩ ꯅꯨꯡꯉꯥꯏꯇꯦ ꯑꯩꯅ ꯅꯨꯡꯉꯥꯏꯕ ꯃꯇꯥꯡ ꯍꯥꯏꯕꯨ ꯍꯤ ꯇꯣꯡꯕꯈꯛ ꯑꯩꯅ ꯑꯗꯨꯁꯨ ꯅꯨꯡꯉꯥꯏꯅꯕ ꯍꯥꯏꯅ ꯑꯩꯅ ꯉ ꯉꯁꯥꯏꯅ ꯍꯥꯟꯅ ꯆꯪ ꯆꯪꯗꯦ ꯍꯥꯏꯗ꯭ꯔꯥ ꯍꯤꯗꯨꯁꯨ ꯄꯨꯟ ꯇꯣꯡꯃꯤꯟꯅꯁꯦ ꯍꯥꯏ ꯑꯥꯗꯒꯤꯗꯣ ꯄꯨꯟꯅ ꯇꯣꯡꯃꯤꯟꯅꯕ ꯑꯣꯏꯔꯗꯤ ꯄꯩꯁꯥꯗꯣ ꯀꯩꯅꯣꯒ ꯇꯧꯅꯔꯒ ꯇꯣꯡꯕ ꯌꯥꯕ ꯑꯁ ꯈꯔ ꯑꯃꯅ ꯇꯣꯡꯉꯣꯏ ꯀꯤꯌꯦ ꯈꯣꯠꯂꯦ ꯇꯧꯋ ꯑꯁ ꯑꯗꯨꯝ ꯀꯔꯤꯅꯣ ꯈꯪꯗꯦ ꯑꯗꯨꯗꯩꯩꯗꯤ ꯑꯩ ꯇꯜꯂꯛꯑꯕ
ꯑꯗꯨꯅꯦ
ꯑꯗꯨꯗꯩꯩ ꯑꯗꯨꯅꯅꯦ ꯑꯩꯅ ꯑꯗꯨꯗ ꯑꯩꯅ ꯁꯣꯝ ꯅꯥꯀꯟ ꯆꯠꯁꯤ ꯂꯥꯎ ꯍꯥꯏꯗꯣ ꯊꯨꯡ
ꯑꯗꯣ ꯃꯣꯏꯗꯤ ꯀꯣꯟꯅꯗꯤ ꯑꯃꯨꯛ ꯇꯣꯡꯉꯝꯅꯤꯕ ꯅ ꯅꯠꯇꯔꯥ
ꯑ ꯑꯗꯨ ꯉꯁꯤꯒꯤ ꯋꯦꯗꯔꯗꯣ ꯑꯩꯅ ꯍꯥꯏꯗꯤ ꯋꯦꯗꯔꯗꯣ ꯅꯣꯡ ꯁꯤ ꯌꯥꯝ ꯀꯟꯅ ꯇꯧꯕ ꯅꯠꯇꯦꯕ ꯅꯣꯡꯗꯪ ꯃꯪ ꯒ ꯑꯣꯡꯂꯤ ꯂꯩꯖꯕ ꯈꯛ ꯗꯅꯤ ꯍꯥꯏꯕ
ꯎꯝ ꯎꯝ
ꯍꯥꯏꯗꯤ ꯑꯃ ꯅꯣꯡꯅꯨꯡꯁꯤꯠꯀ ꯇꯧꯗꯅ ꯑꯦꯛꯇ ꯎ ꯋꯥ ꯎ ꯋꯥꯀ ꯇꯧꯕꯗꯨꯗꯤ ꯑꯣꯏꯗꯦ ꯗꯦꯅ ꯀꯩꯁꯨ
ꯎꯝ
ꯑꯗꯨꯗꯣ ꯑꯩ ꯈꯪꯗꯦꯗꯥ ꯑꯗꯨꯃꯥꯏꯅ ꯇꯧꯔ ꯑꯩꯅꯗꯤ ꯈꯪꯉꯦꯗ ꯅꯨꯡꯉꯥꯏꯔꯣꯏ ꯍꯥꯏꯕꯁꯦ ꯍꯧꯕꯗꯒꯤ ꯍꯥꯏꯗꯤꯈꯣꯏ ꯑꯩꯈꯣ ꯑꯩꯈꯣꯏꯅ ꯆꯠꯇꯣꯏꯗꯣ ꯅꯨꯡꯉꯥꯏꯔꯣꯏ ꯍꯥꯏꯗꯣ ꯈꯪꯉꯦꯕ ꯍꯥꯏꯗꯤ ꯍꯥꯏꯗꯤ ꯑꯗꯨꯝ ꯄꯨꯡꯁꯨ ꯊꯦꯡꯉꯦꯀꯣ ꯍꯦꯛ ꯍꯧꯕꯗꯒꯤ ꯑꯗꯨꯗꯒꯤ ꯖꯒꯥꯁꯤꯁꯨ
ꯍꯥꯏꯔꯛ ꯑꯣ
ꯍꯥꯏꯗꯤ ꯃꯤꯁꯤꯡꯗꯨꯁꯨꯅꯦ ꯑꯇꯧꯕ ꯑꯩꯈꯣꯏ ꯈꯔ ꯑꯩꯈꯣꯏ ꯎ ꯋꯥ ꯎ ꯋꯥ ꯑꯩꯈꯣꯏ ꯉꯥꯡꯅꯕ ꯑꯩꯈꯣꯏ ꯈꯔ ꯈꯛꯇꯅ ꯅꯨꯡꯉꯥꯏꯅꯕ ꯋꯥꯅꯦꯕ ꯌꯥꯎꯔꯛꯏꯁꯤꯡꯗꯨꯁꯨ ꯋꯥ ꯉꯥꯡꯕ ꯈꯣꯠꯄ ꯇꯧꯕꯗ ꯍꯣꯏ ꯀꯩꯅꯣꯒ ꯌꯥꯎꯔꯛꯏꯗꯣ ꯑꯗꯨꯁꯨ ꯋꯥꯒ ꯑꯝ ꯉꯥꯡꯕ ꯃꯤꯅ ꯅꯠꯇꯦꯗ ꯅꯠꯇ꯭ꯔꯥ
ꯑꯗꯨꯅꯦ ꯃꯣꯠ ꯃꯥꯟꯅꯗꯕꯅꯤꯅ ꯀꯥꯏꯗꯒꯤ ꯑꯝꯇ ꯌꯥꯔꯣꯏ
ꯑꯗꯨꯗꯨꯅ ꯃꯣꯠ ꯃꯥꯟꯅꯕ ꯑꯩꯈꯣꯏ ꯈꯔ ꯑꯗꯨꯝ ꯇꯧꯕꯅ ꯐꯩꯌꯦꯅ ꯈꯜꯂꯦꯕ ꯑꯩꯗꯤ ꯃꯤ ꯌꯥꯝꯕꯁꯦ ꯋꯥ ꯌꯥꯝꯃꯒ ꯅꯨꯡꯁꯨ ꯅꯨꯡꯉꯥꯏ ꯇꯦꯅ ꯈꯜꯂꯦꯕ ꯑꯩ ꯆꯠꯃꯤꯟꯅꯩꯅꯦꯅ ꯇꯧꯔꯤꯗꯨꯁꯨ ꯄꯨꯟ ꯄꯨꯟꯅ ꯀꯩꯁꯨ ꯂꯩꯇꯦꯗꯅ ꯆꯠꯃꯤꯟꯅꯔꯒ ꯄꯨꯟꯅ ꯄꯨꯟꯅ ꯂꯩꯕꯅꯤ ꯍꯥꯏꯔꯗꯤ ꯑꯃꯨꯛ ꯐꯔ ꯐꯔꯦꯕ
ꯑ ꯑꯗꯣ ꯑꯩꯗꯤꯅꯦ ꯍꯥꯏꯗꯤ ꯀꯩ ꯈꯜꯂꯀꯣ ꯍꯦꯛ ꯍꯧꯕꯗꯒꯤ ꯆꯠꯄ ꯄꯗꯣ ꯆꯠꯂꯦ ꯑ ꯑꯗꯩ ꯑꯗꯨꯝ ꯂꯝꯕꯤꯁꯨ ꯄꯨꯟꯗ꯭ꯔꯦꯀꯣ ꯂꯧꯊꯣꯛꯀ ꯂꯧꯁꯤꯟꯒ ꯍꯥꯏꯕ ꯑꯃ ꯇꯧꯅꯔꯦꯀꯣ ꯑꯃꯨꯛ
ꯍꯦ
ꯑꯗꯨꯗꯒꯤ ꯑꯃꯨꯛ ꯖꯒꯥꯗꯨ ꯆꯠ ꯑꯗꯨꯗꯨꯁꯨ ꯑꯀꯛꯅꯕ ꯖꯒꯥ ꯑꯃꯈꯛ ꯁꯨꯛꯆꯠ ꯆꯠꯇꯦꯕ ꯑꯩꯈꯣꯏꯅ ꯆꯠꯂꯤꯁꯤ ꯍꯦꯛ ꯍꯧꯕꯗꯒꯤ ꯀꯔꯥꯏ ꯆꯠ ꯇꯨꯟ ꯑꯣꯏꯅ ꯍꯧꯅꯔꯦꯕ
ꯑꯗꯨꯅꯦ ꯃꯐꯝ ꯍꯥꯏꯔꯒ ꯂꯝ ꯑꯃ ꯍꯥꯏꯔꯒ ꯂꯝꯗꯨꯗꯒꯤ ꯆꯞ ꯆꯥꯕꯤꯗꯣ ꯅꯠꯇꯕꯤ
ꯍꯣꯏ ꯍꯥꯏꯗꯤ ꯃꯤ ꯌꯥꯝꯃꯛꯄ ꯍꯥꯏꯁꯤꯗꯕꯨ ꯉꯥꯏꯅꯕꯒ ꯈꯣꯠꯅꯕ ꯕꯒ ꯃꯇꯝꯁꯦ ꯑꯗꯨꯝ ꯍꯥꯏꯗꯤ ꯑꯊꯕꯛ ꯑꯝꯇ ꯇꯧꯕꯗ ꯐꯣꯇꯣꯗ ꯀꯥꯞꯁꯦ ꯍꯥꯏꯔꯒ ꯐꯣꯇꯣꯗꯣ ꯃꯊꯪ ꯃꯊꯪ ꯀꯥꯞꯅꯔꯛꯄꯗ ꯑꯗꯨꯝ ꯉꯥꯏꯅꯕꯒ ꯇꯧꯅꯕꯒ ꯅꯠꯇ꯭ꯔꯥ ꯇꯧꯅꯔꯤ ꯗꯣ
ꯑꯗꯨꯅ ꯑꯩꯅ ꯅꯨꯡꯉꯥꯏꯔ ꯈꯪꯉꯕ ꯇꯜꯂꯕ ꯑꯗꯨꯝ ꯖꯒꯥꯗꯨꯁꯨ ꯆꯥꯛ ꯆꯥꯅꯕꯗꯨꯁꯨ ꯌꯥꯏꯑꯕ ꯈꯪꯕ꯭ꯔꯥ
ꯎꯝ
ꯆꯥꯛꯆꯅꯕꯗꯣ ꯌꯥꯏ ꯍꯥꯏꯕ ꯍꯥꯏꯗꯤ ꯄꯩꯁꯥꯗꯨꯒꯁꯨ ꯃꯌꯥꯝ ꯈꯥꯏꯒꯠꯅꯔꯣꯏ ꯍꯥꯏꯕ ꯑꯗꯨꯗ ꯃꯣꯏꯅ ꯍꯠꯇ ꯆꯥꯕꯒꯤ ꯋꯥꯈꯜ ꯈꯛꯇꯗ
ꯑꯗꯨꯗ ꯇꯥꯕ ꯋꯥꯛ ꯈꯟꯊꯅꯦ ꯍꯥꯏꯕ ꯑꯩꯅ ꯈ꯭ꯋꯥꯏ ꯐꯥꯔꯁꯇ ꯈꯜꯂꯝꯃꯤꯗꯨꯗꯤ
ꯑꯩꯁꯨꯅꯦ ꯑꯗꯨꯃꯥꯏꯅ ꯆꯥꯗꯕ ꯑꯗꯣ ꯀꯩꯅꯣꯅꯗꯤ ꯍꯥꯏꯔꯛꯑꯦ ꯍꯥꯏꯔꯦ ꯐꯔꯛꯄꯗꯒꯤ ꯗꯤ ꯆꯥꯔꯣꯏꯕꯨꯗꯤ ꯈꯪꯉꯦꯕꯀꯣ ꯑꯩꯕꯨꯗꯤ ꯅꯪꯗꯤ ꯑꯃꯨꯛ ꯅꯪ ꯈꯪꯗꯕꯩ ꯑꯗꯨꯃ ꯑꯩꯅ ꯍꯥꯏꯔꯗꯤ ꯗ꯭ꯔꯃꯥ ꯑꯗꯣ ꯍꯥꯏꯗꯤ ꯑꯩꯗꯤ ꯆꯥꯕ ꯋꯥꯈꯜ ꯆꯥꯕꯅ ꯐꯅꯤ ꯀꯅꯥꯩ ꯆꯠꯂꯨꯔꯒ ꯆ ꯆꯥꯎꯔꯒ ꯖꯒꯥꯗꯨꯗ ꯇꯧꯕ ꯈꯣꯠꯄ ꯍꯥꯏ ꯑꯗꯣ ꯆꯥꯗ꯭ꯔꯦꯀꯣ ꯆꯥꯗ꯭ꯔꯒ ꯖꯒꯥꯗꯣ ꯀꯣꯏꯅꯤ ꯍꯥꯏꯔꯒꯁꯨ ꯁꯨꯅꯁꯨ ꯀꯣꯏꯔꯛꯄꯅꯁꯨ ꯅꯠꯇꯦ ꯍꯥꯏꯕ
ꯅꯠꯇꯦ ꯋꯦꯗꯔ ꯁꯛꯛꯇꯗꯨꯒ
ꯑꯗꯩ ꯀꯩꯅꯣ ꯀꯩꯅꯣ ꯆꯤꯡꯗꯨꯁꯨ ꯀꯥꯁꯦ ꯍꯥꯏꯅ ꯆꯠꯂꯤꯗꯨꯗꯨꯁꯨ ꯀꯥꯔꯛꯇ꯭ꯔꯦ ꯑꯩꯉꯣꯟꯗꯝ ꯋꯦꯗꯔꯗꯨꯅ
ꯈꯔꯛꯇ꯭ꯔꯦ ꯑꯗꯨꯕꯨ ꯂꯣꯏꯁꯤꯟꯈ꯭ꯔꯦ ꯂꯥꯁꯇ ꯍꯤ ꯇꯣꯡꯕꯗꯨꯅ ꯏꯅꯨꯡ ꯅꯨꯡꯉꯥꯏ
ꯑꯩꯁꯨꯦ ꯏꯅꯨꯡ ꯅꯨꯡꯉꯥꯏ ꯑꯩꯅ ꯈꯜꯂꯤ ꯍꯤ ꯇꯣꯡꯕꯒꯤ ꯐꯣꯇꯣ ꯀꯥꯞꯄꯒꯤꯗ ꯅꯨꯃꯤꯠ ꯏꯂꯩ ꯂꯩ ꯑꯗꯨꯗ ꯈꯔ ꯆꯠꯂꯝꯃꯒ ꯁꯝꯒꯁꯦ ꯇꯤꯡꯗ꯭ꯔꯤꯉꯩ ꯀꯥꯄꯃꯗꯤ ꯀꯌꯥꯝ ꯐꯅꯤꯉꯥꯏ ꯁꯝꯒꯁꯤꯅ ꯈꯣꯏꯔ ꯐꯣꯇꯣ ꯁꯝꯁꯤꯅ ꯈꯣꯏꯕ ꯐꯣꯇꯣ ꯑꯝꯐꯥꯎ ꯌꯥꯎꯗꯦꯕ ꯈꯣꯏ ꯂꯩꯕ ꯁꯝꯁꯤꯒꯤ ꯈꯣꯏꯕ ꯐꯣꯇꯣ ꯑꯝ ꯌꯥꯎꯗꯦ ꯍꯥꯏꯕ ꯑꯩꯈꯣꯏꯗ ꯁꯥꯎꯅꯤꯡꯉꯗ ꯑꯩ ꯑꯗꯨꯅ ꯃꯊꯪꯗꯗꯤ ꯇꯞ ꯇꯥꯅ ꯀꯨꯏꯅ ꯈꯣꯏꯔꯅꯦꯕ
ꯁꯤꯖꯤꯅꯒꯗꯕꯅꯤ
ꯑꯗ ꯑꯩꯅꯦ ꯃꯈꯨꯏꯅ ꯈꯣꯏꯔ ꯊꯝꯃꯒꯅꯦ ꯃꯣꯏ ꯖꯒꯥꯗ ꯌꯧꯗ꯭ꯔꯤ ꯍꯥꯏꯕ ꯥ ꯊꯥꯗꯣꯛꯇ꯭ꯔ ꯑꯗꯨ ꯊꯝꯕꯁꯨ ꯍꯪꯕ꯭ꯔꯥ
ꯑꯣ ꯍꯦ ꯍꯦ ꯍꯦ ꯑꯗꯨꯝ ꯄꯨꯔꯒ
ꯀꯟꯅ ꯀꯟ ꯐꯨꯠꯇꯣ ꯀꯥꯕꯗꯣ ꯈꯥꯪꯕ꯭ꯔꯥ
ꯎꯝ
ꯑꯩꯚꯥꯏ ꯇꯎꯅꯤꯕ ꯑꯩꯅ ꯀꯩꯗꯧ ꯆꯥꯎꯥꯎꯅꯤꯡꯉꯕ ꯑꯥ ꯍꯥ ꯅꯪ ꯍꯤꯟꯖꯥꯡꯗꯣ ꯀꯌꯥꯝ ꯋꯥꯠꯂꯤꯒꯦ
ꯉꯍꯥꯛ ꯋꯥꯠꯂꯤ ꯃꯍꯤ ꯍꯥꯞꯇ ꯉꯥꯏꯔꯤꯌꯦ
ꯎꯝ ꯉꯧ ꯉꯧꯕ ꯀꯌꯥꯝ ꯀꯨꯏꯔꯒꯦ ꯍꯥꯏꯁꯦ
ꯑꯉꯧꯕ ꯉꯥꯛ ꯑꯣꯏꯒꯔꯦ ꯃꯆꯨ ꯊꯥꯛꯆꯤꯟꯒ꯭ꯔꯦ ꯉꯥꯔꯤ ꯊꯥꯛꯆꯟꯒ꯭꯭ꯔꯦ ꯑꯗꯨꯗꯨꯒ ꯑꯗꯨꯒ ꯃꯍꯤ ꯍꯥꯞꯆꯟꯒ꯭ꯔꯦ ꯑꯗꯨꯒ ꯂꯣꯜꯂꯅꯤ ꯂꯣꯜꯂꯅꯤ ꯃꯨꯟꯗ꯭ꯔꯤꯐꯥꯎꯕ ꯂꯣꯜꯂꯅꯤ
ꯅꯪ ꯀꯩꯅꯩꯅꯣꯒꯤꯗꯣ ꯀꯩꯝ ꯄꯤꯔꯛꯇꯦ ꯍꯥꯏꯗꯥꯏꯅꯦ ꯑꯗꯣ ꯑꯗꯨꯁꯨ ꯍꯣꯔꯦꯟ ꯍꯥꯏꯔꯒꯦ ꯑꯗꯨꯒ
ꯍꯥꯏꯒ꯭ꯔꯣ ꯑꯗꯨꯁꯨ
ꯎꯝ ꯑꯩꯅ ꯁꯤꯁꯦ ꯀꯩꯅꯣꯗ ꯇꯧꯗꯧꯕ ꯑꯍꯨꯝ ꯋꯥꯠꯂꯝꯒꯤꯅꯤ ꯑꯗꯨ ꯑꯍꯨꯝꯗꯨꯒ ꯇꯧꯒꯦ
ꯍꯥꯏꯈ꯭ꯔꯣ ꯑꯩꯒꯤꯗꯨꯗꯤꯅꯦ ꯑꯩꯒꯤ ꯁꯤꯁꯨ ꯑꯝ ꯇꯝ ꯃꯉꯥ ꯁꯨꯍꯟꯒꯦꯕ ꯑꯗꯨꯀꯥꯟꯗ ꯑꯃꯒꯤ ꯊꯣꯛꯂꯛꯄꯗꯣ
ꯍꯣꯏ ꯍꯣꯏ ꯍꯣꯏ ꯑꯗꯨꯏꯕꯦꯝꯃ ꯀꯩꯅꯣꯝ ꯍꯥꯏꯒꯦ ꯃꯉꯥꯗꯣ ꯑ ꯐꯠ ꯁꯨꯕꯒꯅ ꯀꯥꯞꯄ ꯌꯥꯕ ꯊꯣꯛꯂꯛ
ꯁꯅꯤ ꯁꯅꯤ ꯅꯣꯡꯃ ꯉꯥꯏꯔꯁꯨ ꯉꯥꯏꯔꯒꯦ ꯑꯗꯨꯝ
ꯍꯥꯏꯗꯤ ꯃꯣꯏꯒꯤ ꯑꯃ ꯃꯇꯝ ꯑꯃ ꯃꯣꯏꯒꯤ ꯃꯇꯝ ꯑꯃ ꯄꯤꯔꯛꯄꯩ ꯃꯇꯝ ꯑꯃ ꯂꯩꯌꯦ ꯅꯣꯡꯃ ꯈꯔ ꯀꯥꯜꯂꯒ ꯈꯣꯏꯂꯒ ꯑꯗꯨꯒ ꯍꯩꯠ ꯇꯧꯊꯣꯛꯒ ꯊꯝꯕꯅꯗꯤ ꯐꯩꯀꯦ ꯇꯧ
ꯑꯗꯨꯃꯥꯏ ꯊꯝꯕꯅꯗꯤ ꯐꯩꯗꯅ
ꯑꯗꯣ ꯑꯗꯨꯏ ꯇꯧꯕꯗꯨꯗꯤ ꯂꯣꯏ ꯁꯥꯟꯅꯍꯧꯔꯁꯤ ꯈꯔ ꯌꯥꯝ ꯐꯪꯉꯗ ꯄꯨꯂꯞ ꯐꯪꯅꯕ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
ꯑꯗꯨꯒ ꯑꯩ ꯃꯤ ꯄꯤꯌꯨ ꯍꯥꯏꯔ ꯃꯤ ꯄꯤꯍꯜꯂꯒ ꯏꯕꯥꯅꯤ ꯏꯕꯥꯅꯤ ꯑꯃꯨꯛ ꯃꯤꯗꯨꯒ ꯑꯃꯨꯛ ꯊꯟꯅꯅꯁꯤ
ꯎꯝ ꯍꯦ ꯍꯧꯔꯦ
ꯑꯗꯣ ꯑꯩꯅ ꯍꯥꯏꯕ ꯑꯃ ꯀꯩꯅꯣꯗꯨꯁꯨ ꯁꯤꯁꯤꯅ ꯑꯃꯨꯛ ꯀꯩꯅꯣ ꯍꯥꯏꯗꯤ ꯑꯩꯅ ꯍꯥꯏꯕꯗꯣ
ꯑꯝꯕ
ꯌꯥꯔꯦ ꯈꯪꯗ꯭ꯔꯒ ꯍꯣꯔꯦꯟ ꯀꯣꯟꯅ ꯍꯥꯏꯔꯒꯦ
ꯀꯣꯅ ꯍꯥꯏꯑꯣ ꯀꯣꯅ
ꯑꯣ ꯀꯣꯟꯅ ꯍꯥꯏꯔꯣ ꯅꯪ ꯑꯗꯣ ꯍꯤꯟꯖꯥꯡꯅ ꯑꯊꯣꯡ ꯂꯣꯏꯕꯒ ꯑꯗꯨꯝ ꯆꯥꯛ ꯆꯥꯊꯣꯛꯑꯗꯣꯏ ꯅꯠꯇ꯭ꯔꯣ
ꯊꯤꯔꯗꯕꯅꯦ ꯑꯩꯈꯣꯏꯕꯥꯎ ꯍꯣꯏ ꯆꯥꯛ ꯂꯥꯝꯃꯦ ꯍꯥꯏꯔꯛꯑꯅꯤ ꯁꯤꯒꯤ ꯇ꯭ꯔꯣꯐꯤ ꯀꯅꯥꯒꯤ ꯀꯩꯅꯣꯁꯦ ꯍꯥꯎꯕ꯭ꯔꯥ
ꯍꯩ ꯃꯍꯤꯗꯔꯣ
ꯎꯝ ꯑꯦꯞꯄꯜ ꯁꯦ
ꯈꯪ ꯍꯥꯎꯕ꯭ꯔꯥ ꯌꯦꯡꯉꯣ ꯑꯩ ꯊꯛꯇꯦ ꯀꯥꯎꯔꯦ ꯃꯍꯥꯎꯒ ꯇ꯭ꯔꯣꯄꯤꯀꯅꯥ ꯀꯥꯏꯅ
ꯑꯥꯏꯁꯅꯦ ꯏꯕꯦꯝꯃ
ꯊꯛꯇꯕ ꯑꯗꯨꯝ ꯀꯨꯏꯔꯦ
ꯑꯥꯏꯁ ꯅꯦ ꯑꯥꯏꯁ
ꯎꯝ
ꯑꯁꯤ ꯅꯪ ꯍꯤꯟꯖꯥꯡꯗꯣ ꯃꯨꯟꯕꯒ ꯆꯥꯛ ꯆꯥꯊꯣꯛꯑꯣ ꯆꯥꯛ ꯆꯥꯊꯣꯛꯄ ꯂꯣꯏꯕꯒ ꯑꯃꯨꯛ ꯇꯧꯁꯦ ꯌꯥꯕ꯭ꯔꯥ
ꯌꯥꯏ
ꯂꯣꯏꯕꯒ ꯍꯥꯏꯔꯛꯑꯣ ꯑꯗꯨꯗꯤꯀꯣ
ꯇꯥꯔꯕꯣ
ꯑꯩꯔꯣ
ꯎꯝ
ꯑꯩ ꯃꯦꯒꯤ ꯃꯦꯒꯤ ꯍꯧꯔꯁ ꯆꯥꯗꯧꯅꯦ ꯃꯦꯒꯤ ꯍꯧꯔꯒ ꯆꯥꯒꯦ ꯑꯣ ꯎꯝ ꯇꯥꯔꯦ ꯇꯥꯔꯦ ꯑꯗꯨꯕꯨ ꯉꯥꯏꯍꯥꯛꯇꯪꯕꯨꯗꯤ ꯂꯩꯗꯤ ꯉꯥꯛꯇꯪ ꯉꯥꯏꯁꯦ ꯈꯔ ꯈꯠ ꯇꯪ ꯂꯩ ꯌꯥꯒꯤꯅꯤ
ꯅꯅꯦ
ꯏꯁ ꯅꯪ ꯑꯑꯣꯟ ꯑꯑꯣꯟ ꯆꯥꯏꯁꯦ ꯀꯩꯅꯣ ꯍꯧꯗꯔꯤꯑꯦ ꯍꯧꯗ꯭ꯔꯤ ꯅꯪ ꯆꯥꯛꯆꯥꯏꯉꯥꯏꯗ ꯍꯧꯔꯗꯧꯅꯦ ꯑꯩꯅ
ꯍꯧꯔꯣ ꯁꯕꯦ ꯁꯕꯦꯟ ꯍꯟꯗ꯭ꯔꯦꯠ ꯁꯨꯗꯦ ꯑꯩꯅ ꯀꯛꯄꯗ
ꯑꯁ ꯁꯨꯗ꯭ꯔꯤꯕꯗꯣ ꯑꯗꯨꯗꯨꯅ ꯑꯃꯨꯛ ꯀꯩꯅꯣ ꯑꯣꯏꯕꯅꯤ ꯁꯤꯛꯁ ꯍꯟꯗ꯭ꯔꯦꯗ ꯂꯩꯔꯝꯅꯤꯅ
ꯂꯦ
ꯑꯗꯨꯗꯨꯅ ꯀꯩꯅꯣ ꯑꯣꯏꯕꯒꯤ ꯑꯣꯡꯂꯤ ꯇꯦꯟꯁ ꯑꯣꯏꯕꯒꯤ ꯑꯃꯗꯨꯅ ꯇꯦꯟ ꯍꯦꯟꯕꯒꯤ
ꯑꯣꯀꯦ
ꯒ꯭ꯌꯥꯟ ꯇꯥꯔꯕ
ꯇꯥꯔꯦ
ꯑꯗꯨ ꯑꯗꯨ ꯌꯧꯗ꯭ꯔꯁꯨ ꯌꯥꯏꯌꯦ ꯀꯩꯁꯨ ꯀꯥꯏꯗꯦ ꯌꯨ ꯑꯟꯗꯔꯏꯁꯇꯦꯟ ꯋꯥꯠ ꯑꯩ ꯑꯩꯅ ꯍꯥꯏꯁꯦ ꯈꯪꯉꯦꯀꯣ ꯑꯗꯣ ꯊꯝꯃꯒꯦ ꯆꯥꯛꯇꯣ ꯆꯥꯛ ꯇꯣ ꯐꯕꯐꯕ ꯐꯠꯐꯠ ꯆꯥꯊꯣꯡꯑꯝꯃꯣ
ꯆꯥꯊꯣꯛꯑꯒꯦ ꯅꯣꯡ ꯇꯥꯕ꯭ꯔꯥꯅꯦ
ꯆꯤꯛꯄ ꯃꯥꯜꯂꯦ ꯃꯄꯥꯟꯗ ꯑꯗꯨꯝ
ꯎꯝ
ꯅꯣꯡꯁꯨ ꯍꯟꯗꯛꯇꯤ ꯋꯦꯗꯔꯁꯦ ꯖꯨꯟ ꯖꯨꯂꯥꯏ ꯋꯦꯗꯔ ꯍꯥꯏꯔꯦꯗꯅ
ꯎꯝ ꯍꯣ ꯍꯣꯏ ꯑꯗꯨꯗꯤ ꯅꯪꯁꯨ ꯍꯧꯔꯣ ꯎꯝ